ꯍꯜꯂꯣ ꯀꯩꯗꯧꯔꯤꯚ
ꯀꯁ ꯇꯧꯗꯦ ꯐꯝꯃꯤꯌꯦꯦ
ꯎ ꯀꯦꯟꯇꯤꯟ ꯆꯂꯨꯕ꯭ꯔꯣ ꯉꯁꯤ
ꯑꯥ ꯆꯂꯨꯔꯤꯌꯦ
ꯎꯝ ꯍꯝ ꯀꯌꯥ ꯍꯂꯠꯇ
ꯑꯗꯨꯒ ꯄꯨꯡ ꯑꯅꯤ ꯃꯈꯥꯏ ꯌꯨꯝ ꯌꯧꯕ ꯀꯥꯟꯗꯗꯤ ꯑꯍꯨꯝ ꯃꯈꯥꯏ ꯇꯥꯔꯦ
ꯑꯣ
ꯂꯥꯏꯟꯗ ꯍꯜꯂꯕꯅꯤꯅ
ꯎꯝ ꯆꯥ ꯆꯥꯔ ꯋꯥ
ꯆꯥꯛ ꯆꯔꯕ꯭ꯔꯕ ꯆꯥꯠꯔꯤꯌꯦ
ꯎꯝ ꯍ
ꯊꯣꯡꯗ꯭ꯔꯤ ꯅꯪꯗꯤ ꯀꯩꯗꯧꯔꯤꯅꯣ
ꯀꯩꯅ ꯁꯝꯗꯏꯔꯤ
ꯑꯣ ꯑꯥ ꯍꯜꯂꯣ
ꯑꯥ ꯇꯥꯏꯌꯦ
ꯑꯩꯁꯦ ꯑ ꯀꯩꯅꯣꯝꯇ ꯃꯣꯏꯔꯥꯡꯗꯒꯤꯅꯦ ꯍꯥꯏꯕꯗꯣ ꯅꯠꯇꯔꯣ
ꯍꯣꯏ ꯃꯥꯅꯦ
ꯑ ꯆ ꯆꯥꯛ ꯆꯥꯠ꯭ꯔ ꯅꯜꯗꯤꯗꯀ
ꯆꯗ꯭ꯔꯤ
ꯑꯗꯨꯗꯤ ꯉꯟꯃꯜꯜꯂꯤꯕ
ꯑꯥ
ꯑꯁꯤꯗꯤ ꯅꯪꯗꯤ ꯊꯕꯛ ꯆꯠꯇꯕ꯭ꯔꯥ
ꯆꯠꯂꯣꯏ ꯍꯜꯂꯛꯄ ꯀꯨꯏꯗ꯭ꯔꯤ ꯄꯨꯡ ꯑꯩꯅ ꯌꯨꯝ ꯌꯔꯛꯄꯣꯏ ꯄꯨꯡ ꯃꯉꯥꯃꯨꯛ ꯇꯥꯔꯦ
ꯑꯣ ꯅꯍꯥꯟꯈꯣꯏ ꯀꯨꯏꯗ꯭ꯔꯤꯉꯩ ꯀꯨꯏꯗꯕꯤꯗ ꯅꯨꯃꯤꯠ ꯐꯥꯏꯚ ꯗꯦꯖ ꯁꯤꯛꯁ ꯗꯦꯖꯃꯨꯛ ꯂꯩ ꯁꯨꯈ꯭ꯔꯅꯤ ꯑꯩꯈꯣꯏ ꯃꯣꯏꯔꯥꯡꯗ ꯀꯣꯏꯕ ꯂꯥꯛꯄꯅꯦꯕ
ꯑꯌꯥ
ꯃꯣꯏꯔꯥꯡꯗ ꯀꯣꯏ ꯕꯂꯄꯅꯦ
ꯑꯣ ꯀ꯭ꯔꯝ ꯀꯥꯟꯗ
ꯀꯩꯅꯣ ꯃꯤꯠꯅꯣ ꯑꯩ ꯀꯥꯎꯔꯒ ꯂꯩꯔꯣꯏꯅꯤ ꯀꯨꯏꯗꯤ ꯀꯨꯏꯗ꯭ꯔꯤ
ꯑꯣ
ꯁꯥꯃꯟꯕꯒꯤ ꯅꯨꯡꯉꯥꯏꯐꯝ ꯈꯪꯗꯦ
ꯎ
ꯑꯗꯣ ꯀꯩꯅꯣꯒꯨꯝꯕꯗ ꯑꯣꯛꯇꯣꯕꯔ ꯅꯣꯕꯦꯝꯕꯔ ꯑꯗꯨꯋꯥꯏꯗꯅ ꯅꯨꯡꯉꯥꯏꯌꯦ
ꯎ ꯇꯥꯏ ꯑꯗꯨꯅꯅꯨꯡꯉꯔ ꯆꯗ꯭ꯔꯥ ꯂ ꯀꯥꯛꯥꯛ ꯄꯠꯇꯣ
ꯎꯝ
ꯑꯗꯨꯒꯒ ꯑꯗꯨꯗꯥꯏꯗꯅ ꯍꯦꯟꯕꯅꯤꯅꯅꯨꯡ ꯃꯥ
ꯎꯝ
ꯍꯧꯖꯤꯛꯇꯤ ꯔꯦꯅꯤ ꯁꯤꯖꯟꯒꯤ ꯑꯣꯏꯕꯅꯤꯅ ꯀꯟꯅ ꯅꯨꯡꯉꯥꯏꯕ ꯑꯣꯏꯗꯕꯅꯤ
ꯅꯣꯡꯗꯨꯝ ꯆꯨꯔꯗꯤ ꯅꯨꯡꯉꯥꯏꯅꯤ ꯍꯥꯏꯔꯒꯅ ꯑꯩꯈꯣꯏ ꯆꯠꯄ ꯅꯨꯃꯤꯠꯉꯩꯗꯤ ꯄꯨꯔꯥ ꯅꯨꯡꯁꯥ ꯄꯪ ꯁꯥꯕ ꯅꯨꯃꯤꯠꯅꯦꯕ
ꯑꯣ
ꯃꯤꯒ ꯌꯦꯡꯅꯤꯡꯗꯕ ꯇꯥꯟꯖꯥꯗꯣ
ꯃꯣꯅꯤꯡ ꯏꯚꯅꯤꯡ ꯏꯚꯤꯅꯤꯡꯒꯅ ꯍꯦꯟꯕꯅꯦ ꯅꯨꯡꯉꯥꯏꯕ
ꯎꯝ
ꯂꯣꯛꯈꯥꯛ ꯄꯥꯠꯇ ꯆꯠ ꯆꯠꯂꯨꯔꯕ
ꯆꯠꯂꯤꯨꯌꯦꯦ ꯑꯁ ꯀꯩꯅꯣ ꯕꯣꯠ ꯇꯣꯡꯂꯛꯑꯦ ꯍꯤ ꯇꯣꯡꯕꯗꯤ ꯀꯤꯌꯦ
ꯑꯣ
ꯕꯣꯠꯄꯨꯗꯤ ꯇꯣꯡꯉꯦ
ꯎꯝ ꯍꯤꯒꯤ ꯅꯨꯡꯉꯥꯏꯅꯦꯦ
ꯀ ꯍꯗꯤ
ꯀꯝ ꯊꯥꯎꯗ
ꯇꯥꯍꯧꯒꯗ꯭ꯔꯥꯅ ꯀꯤꯌꯦꯕ
ꯀꯩꯇꯗꯤ ꯇꯧꯗꯤ ꯇꯧꯗꯣꯏꯅꯤ ꯁꯨꯝ ꯇꯣꯡꯗꯕꯒꯤ ꯀꯤꯕꯒꯤꯅꯤ ꯅꯈꯣꯏꯁꯨ ꯑꯍꯥꯟꯕꯗ ꯀꯤꯔꯝꯃꯤ
ꯑꯩꯈꯣꯏꯗꯤ ꯀꯗꯥꯏꯗꯒꯤ ꯎ ꯄꯥꯠꯀꯨꯝꯕ ꯀꯩꯒꯨꯝꯕ ꯅꯛꯅ ꯂꯩꯇꯕꯅꯤꯅꯀꯣ
ꯍꯣꯏ
ꯇꯨꯡꯁꯨꯄꯥ ꯇꯣꯡꯗꯗꯅ ꯑꯗꯨꯅ ꯀꯤꯖꯕꯗꯣ ꯑꯗꯣ ꯕꯣꯠꯅ ꯑꯃꯨꯛꯀ ꯃꯤꯠꯆꯤꯟꯅ ꯇꯣꯡꯧꯕꯗꯨꯅꯅꯦ ꯎ ꯆꯩꯗꯨꯗꯤ ꯃꯤꯒꯤ ꯄꯥꯡꯒꯟꯗꯨꯅꯤ ꯖ ꯍꯣꯟꯕ ꯉꯝꯍꯧꯗꯗ ꯃꯣꯏ ꯁꯥꯏꯗ ꯂꯩ ꯍꯂꯗꯤꯂ ꯑꯣꯏ
ꯍꯤꯗꯣ ꯑꯃꯨꯔꯛꯑꯅꯤꯔꯛ ꯁꯨꯝ ꯇꯣꯡꯈ꯭ꯔꯗꯤ ꯀꯩꯝ ꯈꯜꯂꯛꯇꯕꯅꯤ
ꯎꯝ
ꯑꯍꯥꯟꯕ ꯇꯣꯡꯕꯗꯤ ꯌꯥꯝ ꯀꯤꯕꯅꯦ
ꯎꯝ ꯑꯗꯨꯅꯦ
ꯀꯩ ꯏꯟꯖꯥꯡ ꯆꯥꯒꯦ ꯉꯥꯁꯥꯏ
ꯉꯁꯥꯏꯁꯦ ꯑꯥꯈꯣꯏ ꯁꯧꯒ꯭ꯔꯤ ꯑꯃ ꯊꯣꯡꯉꯦ ꯑꯗꯨꯒ ꯑꯥ ꯊꯥꯡꯖꯤꯡꯒ ꯀꯩꯅꯣ ꯏꯀꯥꯏꯊꯤꯕꯤ ꯑꯃ ꯃꯦꯠꯂꯦ ꯑꯗꯨꯒ ꯀꯔꯣꯠ ꯑꯈꯥꯕꯤꯗꯣ ꯈꯪꯕ꯭ꯔꯥ ꯆꯥꯡꯂꯒ ꯁꯤ ꯄꯣꯠ ꯀꯨꯃꯥꯏꯅ ꯇꯧꯕꯤꯒ ꯑꯗꯨꯒ ꯇꯟꯒ ꯀꯥꯡꯍꯧ ꯑꯃ
ꯑꯣ
ꯍꯉ
ꯍꯦ ꯔꯦꯟꯠ ꯇꯥ ꯂꯩꯔꯤꯕꯣ
ꯑꯥ ꯔꯦꯟꯗ ꯂꯩꯌꯦꯦ
ꯑꯣ ꯅꯣꯏꯃꯤ ꯀꯌꯥ
ꯑꯈꯣꯏ ꯏꯅꯥꯎꯅꯨꯄꯤ ꯑꯅꯤꯅꯦ ꯑꯩꯅꯦ ꯑꯩꯈꯣꯏ ꯃꯤ ꯑꯍꯨꯝ
ꯎꯝ
ꯑ ꯇꯨꯝꯅꯤꯡꯈ꯭ꯔꯦ ꯑꯩ ꯉꯁꯤ
ꯍꯝ
ꯑꯗꯨꯝ ꯅꯨꯡꯁꯥ ꯌꯥꯝ ꯁꯥꯏꯗꯅ
ꯍꯣꯏ
ꯑꯗꯨꯒꯤ ꯎ ꯁꯥꯗꯣ ꯆꯣꯛꯊꯕꯗꯣ ꯑꯋꯥꯕ ꯊꯕꯛꯇꯤ ꯁꯨꯕ ꯅꯠꯇꯕ ꯑꯗꯨꯝ ꯑꯗꯨꯒ ꯑꯉꯥꯡ ꯃꯌꯥꯝ ꯑꯁ ꯂꯥꯡꯕꯗ ꯑꯩ ꯀꯣꯛ ꯄꯨꯔꯥ ꯉꯥꯎꯔꯦ
ꯑ
ꯑꯗꯨꯅꯦ ꯃꯣꯏ ꯂꯥꯎꯅꯕꯗꯅꯦ ꯄꯨꯔꯥ ꯁꯤꯒꯥꯗꯧꯋꯦ ꯀꯣꯛꯀ ꯄꯨꯔꯥ ꯅꯥꯈꯤꯅꯦ
ꯆꯥꯛ ꯇꯤ ꯀꯅꯥꯅ ꯊꯣꯡꯏ
ꯊꯣꯡꯗ꯭ꯔꯤ ꯑꯩꯈꯣꯏ ꯏꯅꯥꯎꯅꯨꯄꯤ ꯈꯣꯏꯅ ꯊꯣꯡꯗꯣꯏꯔꯥ ꯑꯩꯅ ꯊꯣꯡꯗꯣꯏꯔꯥ ꯎꯝ ꯑꯩꯈꯣꯏ ꯆꯥꯛ ꯊꯦꯡ ꯊꯦꯡꯅ ꯆꯥꯏꯌꯦ
ꯎꯝ
ꯑꯗꯨꯏꯅꯦ
ꯅꯌꯦꯡꯗꯨ ꯀꯦꯟꯇꯤꯟ ꯊꯣꯛꯇꯣꯏꯔꯣ
ꯍꯌꯦꯡꯁꯦ ꯑꯥ ꯍꯌꯦꯡꯗꯤ ꯍꯥꯐ ꯍꯣꯂꯤꯗꯦ ꯊꯥꯅꯤ
ꯎꯝ
ꯑꯗꯨꯒ ꯁꯟꯗꯦ ꯅꯨꯃꯤꯠꯁꯨ ꯆꯠꯅꯤ ꯃꯤꯇꯤꯡ ꯂꯩꯕꯅꯤꯅ
ꯑ ꯁꯟꯗ ꯃꯤꯇ ꯀꯔꯤ ꯇ ꯍꯧꯖ
ꯃꯤꯇꯤꯡ ꯑꯣꯖꯥꯈꯣꯏ ꯐꯦꯔꯋꯦꯜ ꯈꯔ ꯃꯤ ꯆꯠꯅꯉꯥꯏ ꯃꯤ ꯑꯅꯤ ꯍꯥꯏꯕ꯭ꯔꯥ ꯆꯠꯅꯉꯥꯏ ꯂꯩꯌꯦ ꯑꯗꯨꯗꯒꯤ ꯃꯣꯏ ꯁ꯭ꯀꯨꯟꯗꯨ ꯑꯣꯖꯥ ꯆꯍꯨꯝ ꯆꯥꯃꯔꯤꯃꯨꯛ ꯂꯩ
ꯎꯝ ꯃꯥ꯭ꯔ ꯌꯥꯅꯤ ꯁꯤ ꯌꯥꯅꯤ ꯍꯖꯏ ꯌꯥꯝꯗ
ꯑꯣꯖꯥ ꯁꯛꯁꯨꯨꯈ ꯈꯥꯡꯅꯗꯕ ꯃꯌꯥꯝꯁꯨ ꯌꯥꯎꯔꯤ
ꯎꯝ ꯁꯨꯝ ꯈꯪꯅꯔꯛꯀꯅꯤꯅ ꯑꯗꯨ ꯍꯧꯖꯤꯛ ꯂꯩꯔꯒ
ꯑꯥ ꯑꯌꯥꯝꯕꯅꯗꯤ ꯈꯪꯅꯔꯦ ꯅꯠꯇꯦ ꯅꯨꯡꯇꯤꯒꯤꯅꯦ ꯎꯝ ꯁꯇꯤ ꯋꯥꯟ ꯋꯥꯟ ꯃꯟ ꯃꯨꯛꯀꯨꯝꯕ ꯂꯧꯕ ꯑꯣꯖꯥ ꯌꯥꯎꯋꯦꯕ ꯑꯗꯨꯒ ꯈꯪꯂꯥ ꯂꯥꯛ ꯀꯅꯦꯅ ꯑꯅꯧꯕ ꯃꯥꯟꯈ꯭ꯔꯦꯗꯅꯥ
ꯑꯣ
ꯑꯁ ꯇꯨꯝꯅꯤꯡꯉꯦ ꯉꯁꯤ ꯅꯨꯃꯤꯠ ꯌꯥꯝ ꯇꯨꯝꯅ ꯋꯥꯏꯌꯦ
ꯆꯂꯅ ꯁꯥꯊꯣꯠꯇ
ꯑꯗꯣ ꯇꯨꯝꯃꯁꯨ ꯌꯥꯔꯣꯏꯗꯣꯏꯅ ꯑꯗꯨꯝ ꯐꯝ ꯐꯝ ꯐꯝꯅ ꯑꯗꯨꯝ ꯎꯏꯕ ꯋꯥꯅꯦꯕ ꯑꯗꯨ ꯀꯩꯅꯣ ꯇꯈ꯭ꯔ ꯑꯁꯦꯡꯕꯒꯤ ꯇꯨꯝꯈ꯭ꯔꯒꯦ ꯍꯥꯏꯔ ꯀꯥꯟꯗꯗꯤ ꯇꯨꯝꯕ ꯌꯥꯔꯔꯣꯏ ꯑꯗꯨꯝ ꯑꯃꯨꯛꯀ ꯍꯧꯖꯤꯛ ꯇꯨꯝꯅꯗꯤ ꯃꯤꯀꯞ ꯄꯨꯡꯕꯔꯣ ꯑꯗꯨꯋꯥꯏꯗ ꯊꯣꯛꯂꯛꯑꯅꯤ ꯍꯌꯦꯡ ꯍꯧꯒꯠꯂꯀꯥꯟꯗꯗꯤ ꯇꯨꯝꯕ ꯑꯃꯨꯒ ꯕꯥꯔꯣꯗ ꯃꯦꯀꯞ ꯊꯣꯛꯂꯀꯥꯟꯗ ꯇꯨꯝꯕ ꯌꯥꯗ꯭ꯔꯦꯗꯅ ꯑꯗꯨ ꯑꯃ ꯄꯨꯡ ꯃꯔꯤ ꯃꯔꯤ ꯑꯗꯨꯋꯥꯏꯃ ꯇꯨꯝꯃꯅꯤ ꯑꯗꯣ ꯑꯦꯂꯥꯝ ꯊꯝꯕꯅꯤꯅ ꯄꯨꯡ ꯃꯉꯥꯗ ꯈꯣꯡꯂꯛꯑꯅꯤ ꯑ ꯊꯕꯛ ꯇꯨꯝꯖꯈ꯭ꯔꯅꯤ ꯇꯨꯝꯕ ꯌꯥꯝ ꯐꯔꯛ ꯇꯥꯏꯌꯦꯕ
ꯑꯗꯨꯃ ꯀ ꯅꯥꯟ ꯁꯨ ꯁꯤ ꯂꯩꯔꯀꯥꯟꯗꯅ ꯑꯃꯨꯛꯀ ꯅꯨꯡꯊꯤꯟꯗ ꯇꯨꯝꯈ꯭ꯔꯦ ꯇꯥꯞ ꯇꯅ ꯇꯨꯝꯈ꯭ꯔꯦ ꯅꯨꯃꯤꯗꯥꯡ ꯇꯨꯝꯗ꯭ꯔꯦ ꯅꯣꯡꯉꯥꯜꯂꯒ ꯑꯃꯨꯛꯒ ꯇꯨꯝꯃꯦ ꯄꯨꯡ ꯇꯔꯥ ꯑꯗꯨꯋꯥꯏꯗ ꯍꯧꯒꯠꯂꯦ ꯑꯗꯨꯗꯨꯗꯗꯤ ꯄꯥ ꯌꯥꯗ꯭ꯔꯦ
ꯀꯔꯤ ꯃꯊꯦꯜ ꯊꯣꯡꯗꯣꯏꯅꯣ
ꯈꯪꯕꯤꯒ ꯊꯣꯡꯕꯤꯅ ꯑꯖꯤꯛꯇꯤ ꯁꯒꯔꯤꯅꯍꯧꯋ ꯁꯒꯔꯤ
ꯎꯝ ꯁꯥꯕꯅꯤꯅ ꯁꯧꯒ꯭ꯔꯤ ꯌꯦꯟꯊꯣꯡꯉ ꯃꯣꯔꯛ ꯃꯦꯠ ꯆ ꯃ ꯌꯥꯎꯔꯒ
ꯍꯟꯗꯛ ꯑꯁ ꯑꯩ ꯃꯣꯔꯣꯛ ꯐꯖꯅ ꯆꯥꯔꯝ꯭ꯔ ꯍꯧꯖꯤꯛꯇꯤ ꯃꯣꯔꯣꯛ ꯑꯝꯇ ꯆꯥꯗ꯭ꯔꯦ
ꯑꯩꯁꯨ ꯃꯣꯔꯣꯛ ꯑꯁꯥꯕ ꯆꯥꯕꯗꯤ ꯉꯝꯗꯦꯗ
ꯍꯥꯟꯅ ꯑꯩꯒꯤ ꯃꯣꯔꯣꯛꯀ ꯆꯥꯗꯦ ꯑꯣꯟꯗꯣꯔꯦ ꯃꯤꯅ ꯀꯤꯕꯖꯥꯠꯅꯤ ꯃꯣꯔꯣꯛ ꯑꯃ ꯃꯦꯗꯅꯤ ꯑꯃꯨꯛꯀ ꯃꯣꯔꯣꯛ ꯑꯃꯨꯛꯀ ꯁꯥꯏꯗꯣꯏꯅꯤ
ꯁꯥ ꯊꯣꯡꯕꯒꯨꯝꯕꯗ ꯃꯣꯔꯣꯛ ꯈꯔ ꯁꯥꯞꯅ ꯆꯥꯕꯗ ꯑꯗꯨ ꯍꯦꯟꯅ ꯆꯥꯝꯦ ꯑꯗꯨꯁꯨ ꯌꯥꯝ
ꯅ ꯍꯧꯖꯤꯛꯇꯤ ꯑꯩ ꯃꯣꯔꯨꯞ ꯆꯥꯗ꯭ꯔꯦ ꯆꯣꯈꯥ ꯌꯥꯗꯕꯩ
ꯎꯝ ꯀꯔꯤꯗꯧꯔꯤꯅꯣ
ꯀꯩꯕꯅ
ꯎꯝ ꯁꯤꯁꯇꯔꯕꯨ ꯀꯩꯗꯧꯔꯤꯅꯣ ꯍꯥꯏꯕ
ꯀꯩꯝ ꯇꯧꯗꯦ ꯐꯝꯃꯒ ꯐꯃꯨꯡꯗ ꯐꯝꯃꯒ ꯐꯣꯟ ꯁꯥꯟꯅ ꯋꯥꯔꯤ ꯁꯥꯟꯅꯔꯤꯁꯤꯅꯤ
ꯑꯣ
ꯁꯉ ꯇꯣꯞꯄ ꯇꯥꯕꯩꯔꯥ
ꯍ
ꯎꯝ ꯀꯩ ꯁꯥꯎꯅꯣ
ꯎꯝ ꯁꯣꯝꯆꯦ ꯁꯦꯠꯄꯒꯨꯝꯕꯒꯤ ꯁꯥꯎꯗ
ꯎꯝ ꯑꯩꯗ ꯁꯤꯠꯇꯤꯌꯦ
ꯎꯝ
ꯂꯝꯕꯤ ꯅꯛꯅꯕ ꯑꯩꯈꯣꯏꯗꯣ
ꯑꯣ ꯑꯗꯨ ꯃꯅꯤ
ꯑꯩꯈꯣꯏꯒꯤ ꯂꯩꯐꯝꯗꯣ ꯂꯝꯕꯤ ꯌꯥꯝ ꯅꯛꯅꯩꯌꯦ
ꯎꯝ
ꯊꯝꯃꯒ ꯑꯃꯨꯛ ꯇꯧꯔꯛꯀꯦꯔꯥ
ꯍꯥꯥ
ꯊꯝꯃꯒ ꯑꯃꯨꯛ ꯇꯧꯔꯛꯀꯦꯔꯥ
ꯍꯣꯏ